ꯇꯥꯕ꯭ꯔꯥ ꯑꯣ ꯑꯗꯨꯃꯥꯏꯅ ꯇꯤꯡ ꯎ ꯄꯥꯝꯕꯤꯗꯨ ꯆꯤꯠ ꯃꯣꯏ ꯆꯤꯡꯂꯒ ꯃꯣꯏꯕꯨ ꯁꯨ ꯃꯇꯣꯟꯗꯒꯤ ꯑꯗꯨꯝ ꯆꯤꯡꯉꯦꯌꯦ ꯃꯤ ꯀꯅꯥꯁꯨ ꯂꯩꯗꯕꯤꯗ
ꯑꯣ
ꯑꯗꯨꯒꯤ ꯃꯣꯏ ꯀꯤꯔꯒ ꯆꯦꯟ
ꯇꯥꯏꯒꯣ ꯍꯣꯏ ꯇꯥꯏ ꯇꯥꯏ
ꯍꯣꯏ ꯍꯣꯏ ꯇꯥꯏꯌꯦ
ꯎꯝ ꯍꯥꯏꯔꫭ ꯍꯜꯂꯣ ꯇꯥꯗ꯭ꯔꯣ
ꯇꯥꯕ꯭ꯔꯣ
ꯍꯣꯏ ꯇꯥꯏꯌꯦ ꯇꯥꯏꯌꯦ ꯑꯩꯗꯤ ꯇꯥꯏꯌꯦ ꯑꯗꯨ ꯅꯪ ꯍꯜꯂꯣ
ꯑꯣ ꯑꯣ
ꯍꯜꯂꯣ
ꯇꯥꯕꯗꯤ ꯑꯩꯁꯨ ꯇꯥꯏ ꯍꯧꯖꯤꯛꯅ
ꯍꯣꯏ ꯍꯣꯏ ꯍꯥꯏꯔꯣ ꯍꯥꯏꯔꯣ ꯑꯗꯨꯗꯤ ꯍꯣꯏ ꯇꯥꯏꯌꯦ
ꯑꯥ ꯃꯃꯥ ꯍꯣꯏ ꯃꯃꯥ ꯍꯣꯏ ꯂꯥꯛꯑꯦꯕꯀꯣ
ꯎꯝ
ꯃꯃꯥ ꯈꯣꯏ ꯂꯥꯛꯒ ꯑꯗꯨꯝ ꯃꯣꯏꯒꯤ ꯃꯣꯏꯅ ꯆꯥꯛꯀꯨꯝꯕ ꯏꯟꯁꯥꯡꯒꯨꯝꯕꯁꯨ ꯊꯣꯡꯉꯦꯕ ꯑꯗꯨ ꯅꯨꯃꯤꯠꯗꯣ ꯑꯣꯛꯁꯥꯗꯣ ꯑꯗꯨꯒꯨꯝꯕꯁꯨ ꯆꯥꯕ ꯌꯥꯗꯦ ꯍꯥꯏꯅ ꯂꯣꯏ ꯂꯪꯊꯣꯛꯈ꯭ꯔꯦ ꯑꯗꯨꯗ
ꯀ꯭ꯔꯤꯒꯤ
ꯑꯗꯣ ꯑꯁ ꯑꯗꯨꯒꯨꯝꯕꯒꯤꯗ ꯁꯤꯗꯨ ꯁꯤꯕ ꯃꯤꯒꯤ ꯑꯗꯨꯒꯨꯝꯕꯗꯤ ꯇꯥꯕꯁꯨ ꯐꯗꯦ ꯍꯦꯅ
ꯑꯗꯨꯗꯤ ꯃꯣꯏ ꯑꯗꯨ ꯑꯁ ꯑꯁꯥꯏꯕꯗꯤ ꯑꯗꯨ ꯊꯣꯡꯕꯗꯣ ꯃꯣꯏ ꯐꯥꯁꯇꯤꯡ ꯄ꯭ꯔꯊꯅꯥ ꯇꯧꯕꯤꯌꯦ ꯃꯣꯏꯗꯃꯛ ꯊꯣꯡꯕꯤꯕꯅꯦꯕꯀꯣ
ꯍꯣꯏ ꯍꯣꯏ ꯍꯣꯏ ꯃꯥꯟꯅꯦ
ꯑꯗꯣ ꯃꯥꯁꯤꯈ꯭ꯔꯦꯅ ꯈꯪꯕꯩ ꯍꯣꯟꯗꯣꯛꯈ꯭ꯔꯤꯕ ꯆꯥꯛ ꯌꯦꯟꯁꯥꯡ ꯊꯣꯡꯕꯗꯣ
ꯍꯣꯏ ꯃꯣꯏ ꯃꯤꯒ ꯃꯤꯁꯨ ꯇꯥꯅꯤꯡꯗꯦ ꯍꯩꯌꯦꯕꯣ
ꯍꯣ
ꯑꯣ ꯆꯥꯁꯨ ꯆꯥꯔꯣꯏ ꯑꯩꯈꯣꯏꯗꯤ ꯍꯥꯏꯅ ꯑꯗꯨꯝ ꯄꯨꯔꯒ ꯆꯠꯈ꯭ꯔꯒꯦ ꯍꯥꯏꯅ ꯍꯥꯏꯌꯦꯕꯣ
ꯀꯗꯥꯏꯗ ꯄꯨꯔꯒ ꯆꯠꯈ꯭ꯔꯒꯦ ꯍꯥꯏꯗꯤ
ꯑꯗꯨ ꯍꯥꯏꯕꯗꯤ ꯑꯥ ꯑꯁꯤꯗꯣ ꯍꯛꯆꯥꯡꯗꯣ ꯑꯗꯨꯝ ꯄꯨꯔꯒ ꯆꯠꯈꯒꯦ ꯑꯁꯤꯗꯤ ꯆꯥꯗ꯭ꯔꯁꯨ ꯌꯥꯏ ꯍꯥꯏꯅꯀꯣ
ꯑꯣ ꯑꯣ
ꯑꯗꯨ ꯑꯁ ꯅꯨꯡꯉꯥꯏꯇꯕꯅꯤꯍꯦ ꯑꯗꯨ ꯑꯗꯨꯃꯥꯏꯅ ꯁꯥꯁꯨ ꯑꯗꯨꯝ ꯂꯥꯟꯊꯣꯛꯄꯤꯕꯗꯒꯤ ꯂꯪꯊꯣꯛꯄꯤꯕꯗꯒꯤ ꯍꯨꯏ ꯈꯣꯏꯅ ꯄꯨꯔꯒꯀꯣ ꯍꯨꯟꯗꯨ ꯍꯨꯟ ꯑꯗꯨꯒ ꯇꯨꯔꯦꯟ ꯑꯗꯨꯒꯨꯝꯕ ꯂꯕ ꯌꯥꯝ ꯑꯃꯨꯛ ꯈꯔ ꯃꯅꯨꯡ ꯑꯃ ꯑꯅꯤꯗꯤ ꯑꯗꯨꯒꯤ ꯁꯥꯥꯡꯅ ꯑꯗꯨꯝ ꯌꯥꯝ ꯂꯩꯔꯝꯕꯅꯤꯍꯦ
ꯑꯣ
ꯑꯗꯨ ꯇꯨꯔꯦꯟꯗ ꯂꯣ ꯍꯣꯏ ꯂꯥꯡꯊꯣꯛꯂꯦꯟꯗ ꯃꯊꯛꯇꯗꯤ ꯑꯗꯨꯝ
ꯑꯣ
ꯃꯈꯥ ꯃꯈꯥꯗꯣ ꯑꯍꯟ ꯍꯅꯨꯕꯤ ꯑꯃ ꯁꯤꯕꯗꯣ
ꯑꯥ
ꯍꯅꯨꯕꯤ ꯑꯃ ꯁꯤꯕꯕꯁꯤꯁꯨ ꯃꯣꯏ ꯑꯁꯤꯒꯤ ꯍꯥꯏꯕꯗꯤ ꯑꯩꯈꯣꯏꯒꯤ ꯑꯦꯂꯦ ꯂꯝꯕꯤ ꯑꯃꯈꯥ ꯂꯩꯗꯅ ꯑꯗꯨꯒꯨꯝꯕꯗ ꯍꯌꯨꯝꯄꯨꯔꯨꯔꯥ ꯑꯥ ꯑꯃꯨꯛ
ꯑꯁ ꯐꯖꯅ ꯊꯗ꯭ꯔꯤꯅꯦ ꯉꯥꯔꯡ
ꯁꯤꯃꯤꯇ꯭ꯔꯤꯗ ꯐꯨꯝꯃꯦ ꯍꯥꯏꯕꯒꯤ ꯑꯗꯨꯝ ꯍꯧꯖꯤꯛꯀꯥꯟꯗꯤ ꯑꯃꯨꯛ ꯌꯥꯗ꯭ꯔꯦ ꯍꯥꯏꯀꯣ
ꯑꯣ ꯑꯣ ꯃꯣ ꯁꯤꯃꯤꯇ꯭ꯔꯤꯗ ꯐꯨꯝꯕ꯭ꯔꯣ ꯑꯣꯏ ꯇꯥꯌꯦ
ꯑꯥ ꯍꯣꯏ ꯍꯟꯅꯨꯕꯤꯕꯨꯗꯤ ꯁꯤꯃꯤꯇ꯭ꯔꯤꯗ ꯐꯣꯝꯕꯅꯦ
ꯑꯣ ꯃꯣꯏ ꯈꯪꯗꯕꯤꯔꯣ ꯀꯔꯤꯒꯤꯅꯣ
ꯍꯣꯏ ꯃꯣꯏ ꯐꯖꯅ ꯈꯪꯗꯕꯒꯤ ꯍꯥꯏꯕ ꯇꯥꯔꯦꯅꯦ
ꯑꯣ
ꯑꯗꯨꯒꯤ ꯁꯤꯃꯤꯇ꯭ꯔꯤꯗ ꯐꯣꯝꯔꯗꯤ ꯑꯃꯨꯛ ꯑꯃꯨꯛ ꯍꯟꯖꯤꯟ ꯍꯟꯖꯤꯟꯅ ꯊꯣꯛꯀꯅꯤ ꯍꯥꯏꯌꯦ ꯍꯥꯏꯌꯦꯕꯀꯣ ꯑꯗꯨ ꯑꯩꯈꯣꯏ ꯃꯣꯏ ꯄꯨꯗ꯭ꯔꯤꯉꯩꯗ ꯑꯩꯈꯣꯏ ꯄ꯭ꯔꯊꯥꯅ ꯇꯧꯋꯦꯗꯅ ꯄ꯭ꯔꯊꯥꯅ ꯇꯧꯕꯀꯥꯟꯗ ꯄ꯭ꯔꯊꯥꯅꯁꯨ ꯌꯥꯝ ꯀ꯭ꯋꯤ ꯩꯅ ꯇꯧꯋꯦꯍꯦ ꯃꯥꯕꯨ ꯁꯦꯟꯇꯔꯗ ꯊꯝꯃꯔ ꯑꯩꯈꯣꯏꯅ ꯔꯥꯎꯟ ꯐꯝꯃꯒ ꯑꯩꯈꯣꯏ ꯄ꯭ꯔꯊꯥꯅ ꯇꯧꯋꯦꯕꯀꯣ
ꯀꯤꯍꯦ ꯀꯤꯗ꯭ꯔꯣ ꯅꯣꯏ ꯃꯤꯠ ꯃꯤꯠ ꯀꯩꯅꯣ ꯑꯣꯏꯁꯤꯟꯕꯗꯣ ꯀꯤꯗ꯭ꯔꯣ
ꯍꯥ ꯀꯤꯕꯅꯤꯍꯦ ꯀꯤꯕꯅꯤ
ꯏꯁꯀꯤꯒꯅꯤꯍꯦ ꯑꯗꯨꯗꯤ ꯍꯣꯏ ꯃꯤ ꯑꯗꯨꯝ ꯃꯤ ꯃꯅꯤꯡꯅ ꯑꯩꯈꯣꯏꯕꯨ ꯁꯣꯛꯑꯗꯤ ꯑꯗꯨ ꯃꯒꯣ ꯃꯤ ꯄꯥꯡꯊꯣꯛꯄꯗ ꯃꯥ ꯅꯣꯛꯎꯔꯒ ꯌꯦꯡꯔꯝꯃꯗꯤ ꯍꯥꯏꯅ ꯑꯁꯀꯤꯍꯦ
ꯑꯗꯨ ꯌꯥꯝ ꯁꯪꯉꯦꯕ ꯃꯤꯅꯤꯠ ꯃꯉꯥ ꯇꯔꯨꯛ ꯇꯣꯏꯕꯀꯣ
ꯑꯥ
ꯑꯗꯨꯒꯤ ꯑꯁ ꯀꯤꯕꯅꯤꯍꯦ ꯑꯩꯈꯣꯏ ꯐꯅ ꯀꯤꯗꯤ ꯀꯤꯌꯦ ꯑꯗꯨꯁꯨ ꯎꯄꯥꯏ ꯂꯩꯇꯦꯅꯥ
ꯍꯣꯏ ꯑꯗꯨꯅꯦ ꯍꯣꯏ
ꯑꯗꯣ ꯃꯥꯏꯕ ꯈꯣꯏꯅ ꯍꯥꯏꯌꯦ ꯃꯥꯕꯨ ꯄꯨ ꯃꯥꯕꯨ ꯄꯨꯕ ꯁꯥꯏꯇꯟꯗꯨ ꯆꯠꯇ꯭ꯔꯤꯌꯦ ꯍꯥꯏꯅꯀꯣ
ꯀꯣ
ꯑꯃꯨꯛꯀ ꯑꯩꯈꯣꯏ ꯄ꯭ꯔꯊꯅꯥ ꯇꯧꯒꯗꯧꯕꯅꯤ ꯍꯥꯏꯅ ꯃꯔꯤꯔꯥꯛ ꯇꯧꯕꯅꯤ ꯍꯥꯥꯏ ꯑꯈꯣꯏ
ꯑꯣ
ꯑꯗꯨꯒ ꯂꯥꯁꯇꯗꯤ ꯍꯣꯏ ꯌꯥꯔꯦ ꯍꯥꯏꯅ ꯄꯨꯗꯤ ꯄꯨꯔꯦꯗꯅ
ꯑꯥ
ꯑꯗꯨ ꯄꯨꯔꯦ ꯄꯨꯔꯒ ꯑꯗꯨꯗꯗꯤ ꯍꯧꯖꯤꯛꯇꯤ ꯌꯨꯝ ꯐꯧ ꯌꯨꯝꯗ ꯄꯨꯁꯤꯟꯕ ꯌꯥꯗꯦ ꯍꯥꯏꯅ ꯃꯥꯒꯤ ꯄꯨꯈ꯭ꯔꯤꯒꯨꯝꯕ ꯃꯥꯒꯤ ꯂꯧꯒꯨꯝꯕ ꯑꯃ ꯂꯩꯌꯦ ꯍꯥꯏꯌꯦꯅꯦ ꯃꯕꯨ ꯐꯨꯝꯕ ꯃꯐꯝꯗꯣ
ꯍꯣꯏ
ꯑꯗꯨꯗ ꯑꯣꯏꯅ ꯐꯨꯝꯕꯩ ꯃꯅꯦꯅꯦ
ꯑꯣ ꯑꯗꯨ ꯑꯣꯏꯔꯉꯣ ꯈꯨꯟ ꯈꯨꯟ ꯃꯅꯨꯡꯗ ꯑꯣꯏꯔꯗꯤ ꯔꯥꯎꯟ ꯇꯧꯔꯒ ꯄ꯭ꯔꯁꯅꯥ ꯇꯧꯔꯁꯨ ꯈꯤꯇꯪ ꯀꯤꯕꯗꯣ ꯋꯥꯠꯀꯅꯦꯕꯀꯣ ꯀꯤꯔꯣꯏꯕꯀꯣ ꯆꯤꯡ ꯆꯤꯡ ꯃꯅꯨꯡꯗ ꯑꯗꯨꯃꯥꯏꯅ ꯄ꯭ꯔꯊꯅꯥ ꯇꯧꯕ ꯑꯗꯨꯃꯥꯏꯅ ꯃꯕꯨ ꯍꯥꯕꯒꯗꯃ ꯇꯧꯔꯤ ꯀꯦ ꯍꯥꯏ
ꯑꯁ ꯌꯥꯝ ꯀꯤꯕꯅꯤ ꯑꯗꯣ ꯃꯥꯁꯤ ꯎ ꯄꯥꯝꯕꯤꯗ ꯑꯗꯨꯝ ꯂꯩꯔꯦꯗꯅꯀꯣ
ꯍꯣꯏ
ꯎ ꯄꯥꯝꯕꯤꯁꯨ ꯌꯥꯝ ꯆꯥꯎꯕ ꯅꯠꯇꯦꯕ
ꯑꯣ
ꯑꯗꯨꯝ ꯑꯗꯨꯝ ꯎ ꯄꯥꯝꯕꯤꯗꯨꯣ ꯀꯥꯠ ꯇꯧꯋꯦ ꯑꯗꯨꯝ ꯀꯔꯠ ꯇꯧꯕ ꯃꯥꯒꯤ ꯊꯧꯔꯤ ꯍꯦꯛ ꯑꯗꯨꯃꯥꯏꯅ ꯀꯔꯠ ꯇꯧꯕꯗꯨꯗ ꯑꯗꯨꯝ ꯈꯔ ꯍꯥꯏꯅ ꯃꯈꯥꯗ ꯑꯗꯨꯝ ꯇꯥꯔꯒ ꯂꯦꯞꯄꯅꯤ ꯍꯥꯢꯕ
ꯑꯣ
ꯃꯈꯥ ꯈꯔ ꯂꯦꯞꯄꯦ ꯑꯗꯨꯒ ꯑꯩꯈꯣꯏ ꯑꯁꯤꯒꯤ
ꯍꯥꯏꯗꯤ ꯌꯥꯝ ꯌꯥꯝ ꯋꯥꯡꯗ꯭ꯔꯥ ꯃꯥꯅ ꯁ ꯀꯩꯅꯣ ꯇꯧꯕꯗꯣ ꯂꯥꯏꯕꯛ ꯍꯧꯖꯤꯛ ꯒ꯭ꯔꯥꯎꯟ ꯃꯊꯥꯛꯇꯔꯕ
ꯅꯠꯇꯦ ꯌꯥꯝ ꯋꯥꯡꯕ ꯅꯠꯇꯦꯗ
ꯑꯣ
ꯌꯥꯝ ꯋꯥꯡꯕꯗꯤ ꯅꯠꯇꯦ ꯃꯥꯒꯤ ꯑꯗꯨꯒꯤ ꯄꯥꯝꯕꯤꯁꯨ ꯄꯤꯛꯑꯦꯗ ꯑꯗꯨꯝ ꯌꯥꯝ ꯋꯥꯡꯕꯁꯨ ꯅꯠꯇꯦ ꯄꯤꯛꯌꯦꯍꯦ
ꯑꯣ
ꯑꯗꯨ ꯑꯗꯨꯝ ꯇꯧꯔꯒ ꯄ꯭ꯂꯥꯁꯇꯤꯛ ꯑꯆꯧꯕꯗ ꯍꯥꯞꯄꯦ ꯑꯗꯨꯒ ꯄ꯭ꯂꯥꯁꯇꯤꯛꯇꯤ ꯑꯗꯨꯝ ꯎꯝꯔꯒ ꯄꯨꯔꯛꯄꯅꯤꯍꯦ
ꯑꯣ ꯃꯅꯝ ꯃꯅꯝ ꯅꯝꯕꯒꯤꯔꯥ
ꯑꯣ ꯑꯗꯨ ꯍꯣꯏ ꯃꯅꯝ ꯁꯨꯝ ꯅꯝ ꯅꯝꯒꯅꯤ ꯈꯔ ꯀꯨꯏꯔꯕꯒꯤꯀꯣ
ꯍꯣꯏ
ꯑꯗꯣ ꯃꯤꯁꯨ ꯎ ꯄꯥꯏꯕꯁꯨ ꯅꯨꯡꯉꯥꯏꯇ꯭ꯔꯦ
ꯎꯝ
ꯑꯗꯨꯒꯨꯝꯕ ꯑꯗꯨꯒ ꯑꯁꯤ ꯃꯤ ꯈꯔꯅ ꯍꯣꯢ ꯅꯣꯏ ꯈꯔ ꯄꯥꯈꯪ ꯑꯣꯏꯕꯈꯣꯏꯗꯨ ꯑꯉꯥꯡ ꯑꯣꯏꯕ ꯈꯣ ꯑꯩꯈꯣꯏ ꯍꯥ ꯀꯟꯕ ꯈꯣꯏꯗ ꯄꯨꯕꯤꯔꯣ ꯍꯥꯏꯔꯦꯅꯦ ꯑꯩꯈꯣꯏꯕꯨ
ꯑꯣ
ꯑꯗꯣ ꯃꯤ ꯈꯔꯅ ꯑꯁ ꯑꯍꯥꯜ ꯑꯉꯥꯡꯈꯣꯏꯕꯨꯗꯤ ꯄꯥꯏꯍꯟꯒꯅꯨ ꯁꯤꯒꯨꯝꯕꯗꯤ ꯑꯥ ꯐꯠꯇꯕꯅꯤꯅ ꯑꯍ ꯑꯍꯟ ꯑꯣꯏ ꯇꯧꯒꯗꯧꯕꯅꯤ ꯑꯉꯥꯡꯗꯤ ꯄꯥꯏꯔꯅꯨ ꯍꯥꯏꯌꯦꯕ ꯑꯩꯈꯣꯏꯕꯨ ꯑꯃꯨꯛꯀ
ꯑꯣ
ꯑꯗꯨ ꯑꯩꯈꯣꯏ ꯐꯠꯇꯕ ꯑꯣꯏꯔꯗꯤ ꯑꯩꯈꯣꯏꯗꯤ ꯍꯣꯏ ꯅꯨꯡꯕꯨꯗꯤ ꯅꯨꯡꯁꯤ ꯑꯗꯨꯁꯨ ꯄꯥꯏꯕꯗꯤ ꯇꯜꯂꯦ ꯍꯥꯢꯅ ꯃꯤ ꯈꯔꯗꯤ ꯑꯩꯈꯣꯏ ꯍꯦꯛ ꯂꯥꯔꯒ ꯎ ꯃꯤ ꯈꯔꯗꯤ ꯎꯔꯣꯀꯣ ꯀꯤꯕꯒꯤ ꯆꯦꯟꯈꯔꯕꯅꯦ ꯍꯦ
ꯑꯣ
ꯃꯣꯏ ꯈꯔ ꯀꯤꯕ ꯃꯥꯜꯂꯦ ꯑꯗꯨ ꯌꯦꯡꯁꯨ ꯌꯦꯡꯅꯤꯡꯗꯕꯤꯒꯤꯔꯥ
ꯍꯣꯏ
ꯊꯤꯃꯟꯗꯅ ꯑꯃꯨꯛ ꯌꯥꯡꯅꯤꯡꯗꯕꯒꯤꯀꯣ
ꯀꯤꯕꯩ ꯌꯦꯟꯗꯕ ꯑꯣꯏꯔꯝꯅꯤꯗ
ꯎꯝ ꯀꯤꯕꯁꯨ ꯑꯗꯨꯒꯨꯝꯕ ꯂꯣꯏ ꯐꯥꯎꯔꯒ ꯑꯗꯨꯝ ꯑꯩꯈꯣꯏꯒꯤ ꯃꯔꯨꯞ ꯈꯣꯢꯗꯤ ꯈꯔꯗꯤ ꯆꯦꯟꯈ꯭ꯔꯕꯅꯤꯍꯦ
ꯑꯣ
ꯑꯩꯈꯣꯏꯗꯤ ꯄꯣꯏꯟꯁꯤꯔꯤꯗ ꯎꯗ꯭ꯔꯕꯅꯤꯅ ꯑꯗꯨꯝ ꯐꯖꯅ ꯌꯦꯡꯒꯦ ꯍꯥꯏꯅ ꯆꯠꯗꯤ ꯆꯕꯅꯤ ꯑꯗꯨ ꯅꯨꯃꯤꯠꯗꯤ
ꯑꯣ
ꯑꯗꯨꯒ ꯁꯨꯃꯥꯏꯅ ꯇꯧꯔꯦ ꯍꯣꯏ ꯀꯤꯕꯅꯤ ꯍꯦꯛ ꯌꯥꯝ ꯀꯤꯕꯅꯤ ꯑꯗꯨ ꯑꯩꯈꯣꯏ ꯅꯨꯡꯗꯥꯡꯗꯤ ꯑ ꯇꯨꯝꯕ ꯌꯥꯗ꯭ꯔꯦ ꯍꯦ
ꯑꯁ ꯀꯔꯤ ꯆꯥꯐꯄ ꯌꯥꯒꯗꯃꯗꯤꯦ ꯑꯗꯨꯃꯥꯏꯅ ꯎꯔꯤꯅꯤꯀꯣ ꯀꯤꯕꯒꯤ
ꯎꯝ ꯆꯥꯛꯁꯨ ꯆꯥꯕ ꯌꯥꯗꯕꯅꯦ ꯃꯥꯒꯤ ꯏꯒꯨꯝꯕ ꯊꯧꯕ ꯀꯩ ꯀꯅꯣ ꯂꯣꯏ ꯌꯦꯡꯉꯀꯣ
ꯑꯝ ꯍꯣꯏ
ꯌꯥꯝ ꯇꯧꯋꯦ ꯐꯖꯅ ꯌꯥꯝ ꯀꯟꯅ ꯇꯧꯋꯦꯗ ꯑꯩ ꯑꯩꯈꯣꯏꯁꯨ ꯐꯥꯔꯁꯠꯁꯨ ꯐꯥꯔꯁ ꯇꯥꯏꯝ ꯑꯣꯏꯕꯤꯌꯦꯦ
ꯍ
ꯑꯗꯨ ꯑꯗꯨ ꯑꯗꯨꯃꯥꯏꯅ ꯇꯧꯔꯒ ꯑꯩꯈꯣꯏꯗꯤ ꯑꯩꯈꯣꯏꯣꯏꯟꯗ ꯂꯩꯍꯧꯔꯦ ꯑꯗꯨꯗꯅꯥ ꯍꯣꯏꯟꯗ ꯂꯩꯍꯧꯔꯦ ꯑꯗꯨꯒ ꯑꯩꯈꯣꯏꯒꯤ ꯕ꯭ꯔꯗꯔ ꯑꯩꯈꯣꯏꯗ ꯑꯩꯈꯣꯏ ꯌꯨꯝꯒꯤ ꯌꯨꯝꯗ ꯑꯩꯈꯣꯏꯗꯩ ꯑꯍꯟꯗꯣ
ꯍꯣꯏ ꯍꯣꯏ
ꯃꯣꯏꯅꯤ ꯑꯗꯨꯒ ꯃꯣꯏꯒꯤ ꯃꯔꯨꯞ ꯑꯣꯏꯣꯏ ꯈꯔ ꯁꯤꯅꯤꯌꯔ ꯑꯣꯏꯕ ꯈꯗꯣ ꯑ ꯑ ꯐꯥꯎ ꯆꯥꯗ ꯃꯅꯦ ꯃꯣꯏꯗꯤꯀꯣ
ꯑꯣꯥ
ꯑꯗꯨ ꯈꯔ ꯆꯠꯂꯒꯣꯏ ꯑꯩꯗꯨ ꯑꯗꯨ ꯑꯗꯨ ꯅꯨꯃꯤꯠꯠꯇ ꯇꯨꯝꯕ ꯀꯤꯕꯒꯤ ꯍꯥꯏꯕ ꯇꯥꯔꯦ
ꯑꯣ
ꯇꯨꯝꯕ ꯀꯤꯕꯒꯤ ꯊꯣꯡꯒꯨꯝꯕ ꯂꯣꯏ ꯀ꯭ꯂꯣꯁ ꯇꯧꯔꯒ ꯑ ꯑꯩꯈꯣꯏ ꯕꯥꯗ꯭ꯔꯦ ꯑꯩꯈꯣꯏꯗꯤ ꯑꯗꯨꯝ ꯇꯨꯝꯃꯤꯟꯅꯩꯌꯦ ꯑꯗꯨ ꯃꯣꯏ ꯂꯥꯛꯑꯗꯤ ꯑꯩꯅ ꯊꯣꯡ ꯍꯥꯡꯕꯤꯒꯅꯤ ꯍꯥꯏꯅꯀꯣ
ꯑꯣ
ꯑꯩ ꯊꯣꯡ ꯂꯣꯏꯅ ꯀ꯭ꯂꯣꯁ ꯇꯧꯋꯦ ꯀ꯭ꯂꯣꯁ ꯇꯧꯔꯒ ꯑꯩꯒꯤ ꯑꯩꯒꯤ ꯐꯣꯟ ꯃꯣꯕꯥꯜ ꯐꯣꯟ ꯃꯆꯥ ꯑꯗꯨ ꯃꯇꯝꯗ ꯑꯩ ꯀꯤ ꯄꯦꯗ ꯄꯥꯏꯌꯦꯕ
ꯍ
ꯀꯤꯄꯦꯗ ꯃꯆꯥ ꯑꯗꯨꯝ ꯌꯦꯡꯔꯒ ꯑꯗꯨꯝ ꯇꯨꯝꯈ꯭ꯔꯕꯅꯤ ꯑꯗꯨ ꯑꯗꯨ ꯑꯗꯨꯃꯥꯏꯅ ꯇꯧꯕ ꯃꯇꯝꯗ ꯑꯩ ꯇꯨꯝꯈ꯭ꯔꯕ ꯃꯇꯝꯗ ꯃꯣꯏ ꯂꯥꯛꯇꯗꯤ ꯂꯥꯛꯇꯕꯤꯅꯦꯕꯀꯣ
ꯑꯣ ꯑꯣ
ꯃꯪꯗ ꯕꯨꯠ ꯆꯪꯕ ꯋꯥꯅꯤꯗ ꯑꯩꯉꯣꯟꯗ
ꯏꯁꯀꯤꯦ
ꯑꯁ ꯑꯩꯗꯤ ꯀꯤꯕꯅꯦ ꯀꯤꯕꯅꯦ ꯀꯤꯕꯅꯦ ꯁꯤ ꯇꯧꯔꯕꯅꯤꯅ ꯑꯝꯅꯨꯡ ꯍꯥꯏꯗꯤ ꯂ ꯑꯩꯗ ꯑꯩꯒꯤ ꯑꯩꯒꯤ ꯑꯩꯒꯤ ꯁꯨꯃꯥꯏꯅ ꯑꯩꯒꯤ ꯇꯨꯝꯃ ꯂꯩꯔꯒꯥꯟꯗ ꯑꯩꯒꯤ ꯇꯧꯕꯘꯣꯀꯣ ꯑꯩꯒꯤ ꯏꯄꯨꯗ ꯑꯗꯨꯝ ꯃꯣꯏꯅ ꯑꯗꯨꯝ ꯎꯝ ꯄꯥꯏꯔꯒ ꯁꯨꯃꯥꯏ ꯁꯨꯃꯥꯏꯅ ꯄꯨꯁ ꯇꯧꯕ ꯋꯥꯅꯤꯗ
ꯑꯣ
ꯑꯗꯨ ꯑꯩꯗꯤ ꯃꯣꯏ ꯂꯥꯛꯗꯤ ꯃꯣꯏ ꯂꯥꯛꯇ꯭ꯔꯤ ꯃꯅꯦ ꯃꯣꯏ ꯃꯣꯏ ꯂꯥꯛꯑꯗꯤ ꯑꯩꯅ ꯊꯣꯡ ꯍꯪ ꯄꯤꯔꯒ ꯐꯖꯅ ꯑꯗꯨꯝ ꯈꯪꯒꯗꯧꯕꯅꯤ ꯍꯥꯏꯅꯁꯨ ꯇꯥꯏꯂꯤ ꯇꯧꯋꯦꯅ
ꯍꯣꯏ ꯍꯣꯏ
ꯑꯗꯨ ꯕꯣꯏ ꯇꯡꯕꯒꯤ ꯑꯗꯨꯝ ꯑꯗꯨꯃꯥꯏꯅ ꯑꯩꯒꯤ ꯄꯨꯗꯣ ꯑꯗꯨꯝ ꯄꯨꯁ ꯇꯧꯋꯦ ꯃꯤ ꯃꯤ ꯃꯤ ꯑꯃꯅ ꯑ ꯃꯤ ꯑꯃꯅ ꯑꯩꯒꯤ ꯐꯣꯟꯗꯣ ꯑꯗꯨꯝ ꯂꯧꯍꯋꯦꯕ
ꯑꯣ
ꯑꯩ ꯀꯤꯈꯤꯕꯅꯤ ꯑꯩ ꯀꯤꯈꯤꯕꯅꯤ ꯑꯗꯨꯗꯤ ꯑꯩ ꯑꯗꯨ ꯍꯣꯏ ꯇꯨꯡꯈ꯭ꯔꯦ ꯑꯩꯒꯤ ꯃꯪꯒ ꯑꯃ ꯈꯠ ꯃꯪꯒ ꯑꯃꯒꯤ ꯆꯞ ꯃꯥꯟꯅꯕꯅꯤꯗ
ꯑꯣ
ꯑꯗꯨꯃꯥꯏꯅ ꯇꯧꯔꯒ ꯑꯗꯨꯝ ꯀꯤꯌꯦ ꯑꯗꯨ ꯑꯗꯨꯒꯤ ꯑꯗꯨꯝ ꯃꯪ ꯃꯥꯡ ꯐꯠꯇꯕꯤꯒꯤ ꯑꯗꯨꯝ ꯍꯧꯒꯠꯂꯦ ꯑꯗꯨ ꯑꯃꯨꯛꯀ ꯄꯁꯟꯗꯀꯨꯝꯕ ꯃꯇꯝꯗ ꯑꯗꯨꯝ ꯇꯨꯝꯃꯦ ꯑꯁ ꯑꯗꯨ ꯍꯧꯖꯤ ꯍꯧꯖꯤꯛ ꯍꯧꯖꯤꯛ ꯍꯥꯏꯕꯗꯨꯗꯤ ꯈꯔ ꯀꯤꯗꯕꯅꯤ ꯃꯥꯡꯗꯗꯤ ꯀꯤꯕꯅ ꯂꯣꯏꯔꯕꯅꯤ ꯑꯗꯨ
ꯍꯣꯏꯗ ꯌꯥꯝ ꯀꯤ ꯀꯤꯅꯤꯗ ꯑꯗꯨꯗꯤ ꯑꯃꯨꯛ ꯅꯨꯡꯊꯤꯅ ꯀꯔꯤꯁꯨ ꯎꯗ꯭ꯔꯤ ꯌꯥꯏ ꯑꯗꯨꯕꯨ ꯑꯗꯨꯃꯥꯏꯅ ꯎꯔꯨꯔꯒ ꯑꯃꯨꯛ ꯃꯃꯥꯡꯗ ꯑꯗꯨꯃꯥꯏꯅ ꯇꯧꯔꯗꯤꯀꯣ
ꯍꯣꯏ ꯑꯗꯨꯒꯤ ꯑꯗꯨꯝ ꯀꯤꯕꯒꯤ ꯃꯇꯥꯡꯗꯗꯤ ꯍꯣꯏ ꯍꯣꯏ ꯑꯗꯨꯝ ꯑꯗꯨꯝ ꯇꯨꯝꯃꯦꯅ ꯑꯩꯗꯤ
ꯑꯣ
ꯑꯗꯨꯒ ꯁꯤꯒꯤ ꯑꯗꯨꯒꯤ ꯑꯗꯨꯒꯤ ꯋꯥꯔꯤ ꯂꯣꯏꯔꯦ ꯑꯃꯨꯛꯀ ꯋꯥꯔꯤ ꯑꯃ ꯂꯤꯕꯤꯌꯨꯀꯣ
ꯍꯣꯏ ꯍꯣꯏ
ꯑꯁꯤ ꯑ ꯑꯩꯈꯣꯏꯒꯤ ꯕ꯭ꯔꯥꯗꯔ ꯍꯥꯏꯕꯗꯤ ꯀ꯭ꯂꯕ ꯑꯣꯐ ꯏꯟꯗꯤꯌꯥ ꯀꯩꯅꯣ ꯑꯩꯈꯣꯏꯒꯤ ꯏꯅꯥꯎ ꯅꯨꯄꯥ ꯅꯍꯅ ꯍꯥꯏꯕ ꯅꯨꯄꯥ ꯄꯔꯝ ꯇꯝꯕ ꯑꯩꯈꯣꯏ ꯂꯩꯌꯦꯗꯅ
ꯍꯣꯏ ꯍꯣꯏ
ꯃꯣꯏ ꯏꯁ꯭ꯀꯨꯜꯒꯤ ꯋꯥꯔꯤꯅꯦꯕꯀꯣ ꯁꯤꯁꯨ
ꯑꯣ ꯍꯣꯏ ꯍꯥꯏꯔꯛꯑꯣ
ꯃꯥ ꯂꯨꯍꯣꯡꯗ꯭ꯔꯤꯉꯩꯗ ꯃꯥꯒꯤ ꯃꯥꯒꯤ ꯀꯩꯅꯣ ꯃꯣꯏꯁꯨ ꯂꯣꯡ ꯍꯣꯡꯂꯅꯤ ꯍꯥꯏꯕꯗꯤ ꯀꯣꯄꯜꯁꯨ ꯑꯣꯏꯔꯕꯅꯤꯅ ꯃꯣꯏ ꯄꯣꯇꯔꯗꯣ ꯈꯔ ꯑꯆꯧꯕ ꯄꯤꯌꯦꯕ
ꯑꯣ
ꯑꯗꯨ ꯑꯆꯧꯕ ꯄꯤꯕꯒꯤ ꯃꯥ ꯃꯊꯟꯇ ꯗꯤ ꯑꯗꯨꯝ ꯍꯣꯡꯗꯒ ꯐꯥꯔꯁ ꯇꯥꯏꯝ ꯇꯨꯝꯒꯗꯧꯅꯤ ꯀꯤꯑ ꯍꯥꯏꯅ ꯑꯩꯉꯣꯟꯗ ꯑꯩꯈꯣꯏꯅꯤ ꯌꯨꯝꯁꯨ ꯍꯣꯡꯃꯤꯟꯅꯁꯦ ꯑꯗꯨꯒ ꯇꯨꯝꯃꯤꯟꯅꯁꯦ ꯍꯥꯏꯌꯦꯕꯀꯣ ꯑꯗꯨ ꯍꯣꯏ ꯑꯩꯁꯨ ꯍꯣꯏ ꯌꯥꯏ ꯍꯥꯏꯅ ꯃꯥꯕꯨꯁꯨ ꯑꯗꯨꯝ ꯃꯇꯦꯡ ꯄꯥꯡꯕ ꯑꯣꯏꯅ ꯆꯠꯂꯦ ꯑꯗꯨ ꯆꯜꯂꯒ ꯑꯩꯈꯣꯏ ꯃꯣꯏꯒꯤ ꯄꯣꯠ ꯆꯩꯒꯨꯝꯕꯗꯣ ꯂꯣꯏ ꯁꯦꯐ ꯇꯧꯋꯦ ꯅꯨꯡꯗꯥꯡ ꯆꯥꯛ ꯊꯣꯡꯉꯦ ꯆꯥꯔꯦ ꯑꯗꯨꯒ ꯃꯣꯏꯕꯨꯁꯨ ꯔꯨꯝ ꯑꯍꯨꯝ ꯄꯤꯌꯦꯕ ꯍꯧꯖꯤꯛ ꯍꯧꯖꯤꯛ ꯃꯐꯝꯗꯣ
ꯑꯣ
ꯑꯗꯨ ꯃꯣꯏꯅꯦ ꯕꯦꯠꯔꯨꯝ ꯑꯗꯨꯒ ꯀꯃꯟ ꯔꯨꯝ ꯍꯥꯏꯅ ꯑꯃ ꯄꯤ ꯑꯗꯨ ꯑꯗꯨ ꯅꯨꯄꯥꯗ ꯕꯦꯠꯔꯨꯝꯗ ꯇꯨꯝꯃꯦ ꯑꯩꯅ ꯑꯃꯟ ꯔꯣꯝꯗ ꯇꯨꯝꯃꯦꯕ ꯐꯃꯨꯡ ꯑꯅꯤ ꯂꯩꯔꯝꯕꯒꯤ
ꯑꯣ
ꯑꯗꯨꯗ ꯃꯥꯗꯤ ꯑꯗꯨꯝ ꯇꯁꯅꯥꯒꯨꯝꯕ ꯐꯖꯅ ꯇꯧꯔꯒ ꯑꯗ ꯇꯨꯝꯃꯦ ꯍꯥꯏꯌꯦ
ꯑꯣ
ꯍꯥꯏꯗꯤ ꯀꯩꯁꯨ ꯈꯟꯗꯕꯤꯗ ꯑꯗꯨꯝ ꯀꯩꯁꯨ ꯀꯤꯗ꯭ꯕꯤꯗ ꯑꯗꯨꯝ ꯇꯨꯝꯃꯦꯕꯀꯣ
ꯑꯣ
ꯇꯨꯝ ꯇꯨꯝꯕꯗꯤ ꯇꯨꯝꯕ ꯍꯧꯗ꯭ꯔꯤ ꯑꯗꯨꯝ ꯃꯪꯒꯨꯝꯕ ꯑꯗꯨꯝ ꯀꯩꯅꯣ ꯈꯪꯗꯦ ꯑꯗꯨꯝ ꯇꯨꯝꯗꯤꯕꯤꯗ ꯑꯗꯨꯝ ꯂꯩꯕ ꯀꯥꯟꯗ ꯑꯁꯦꯡꯕꯗꯤ ꯅꯠꯇꯦ ꯑꯩꯒꯤ ꯃꯪꯒꯨꯝꯕꯗꯤꯀꯣ
ꯍꫭ
ꯅꯨꯄꯥ ꯑꯅꯤ ꯍꯥꯏꯌꯦ ꯋꯤꯟꯗꯣꯗ ꯑꯩꯒꯤ ꯃꯅꯥꯛꯇ ꯋꯤꯟꯗꯣꯗ ꯂꯩꯕ ꯀꯩꯅꯣ ꯍꯣꯁꯄꯣꯠ ꯁꯝꯒꯦ ꯍꯥꯏꯅ ꯂꯥꯛꯄ ꯋꯥꯅꯤꯗ
ꯑꯣ
ꯑꯩ ꯑꯗꯨꯗꯒꯤ ꯑꯩ ꯀꯤꯕꯒꯤ ꯑꯩ ꯑꯩ ꯀꯤꯕꯒꯤ ꯃꯈꯣꯟꯗꯣ ꯊꯣꯛꯑꯦꯅ ꯀꯩꯅꯣꯝꯃ ꯑꯩꯈꯣꯏꯅ ꯃꯪꯗ ꯊꯣꯛꯄꯗꯣ
ꯑꯥ ꯍꯣꯏ ꯍꯣꯏ ꯍꯣꯏ
ꯑꯗꯨ ꯑꯩꯒꯤ ꯑꯩ ꯅꯨꯄꯥꯅ ꯑꯩ ꯀꯔꯤ ꯇꯧꯕ꯭ꯔꯥ ꯀꯩꯗꯧꯒꯦ ꯍꯥꯏꯅ ꯀꯧꯔꯛꯄꯗꯒꯤ ꯑꯗꯨꯝ ꯈꯪꯉꯒ